ꯇꯥꯔꯕ
ꯇꯥꯏ ꯇꯥꯏ ꯌꯥꯔ ꯔꯤꯐ꯭ꯔꯦꯁ ꯇꯧꯊꯑꯣ ꯌꯥꯔ
ꯑꯗ ꯑꯗꯨ ꯔꯤꯐ꯭ꯔꯦꯁ ꯇꯧꯊꯣꯛꯑꯣ ꯍꯥꯏꯗꯣ ꯅꯦꯠꯋꯥꯛ ꯅꯨꯡꯉꯥꯏꯇꯕ ꯑꯃꯨꯛ ꯌꯥꯎꯕꯅꯦꯕ
ꯎꯝ ꯀꯩ ꯌꯦꯟꯖꯥꯡ ꯊꯣꯡꯉꯤꯕꯅꯣ
ꯉꯁꯤꯁꯦ ꯍꯋꯥꯏ ꯔꯥꯖꯃꯥꯗꯣ ꯑꯗꯨꯃ ꯁꯣꯛ ꯇꯧ ꯇꯧꯁꯜꯂꯦ ꯑ ꯉꯧꯔꯒ ꯑꯗꯨꯒ ꯀꯥꯝꯊꯣꯛꯑꯒ ꯑꯗꯨꯒ ꯑꯃꯅ ꯍꯪꯒꯥꯝꯅꯤ ꯑ ꯑꯪꯥꯝꯗꯣ ꯆꯝꯊꯣꯡ ꯑꯃ ꯊꯣꯡꯉꯦ ꯊꯥꯡꯖꯟꯕ ꯁꯤꯡꯖꯨ ꯇꯧꯔꯦ ꯑꯗꯨꯒ ꯂꯣꯏꯁꯤꯜꯂꯒꯦ ꯅꯪ ꯉꯁꯤꯒꯤꯗꯤ ꯅꯣꯏꯗꯤ ꯊꯣꯡꯉꯕꯣ
ꯆꯥꯛꯇꯁ ꯍꯥꯏ ꯂꯔꯦꯗ ꯑꯉꯥꯡ ꯁ꯭ꯀꯨꯜ ꯆꯠꯄꯅꯤꯅ ꯊꯧꯤ ꯊꯣꯡꯖꯤꯜꯂ
ꯁꯒꯔꯤꯌꯥ
ꯎꯝ
ꯅꯣꯡꯃꯪꯕꯁꯤꯗ
ꯎ ꯊꯣꯡꯖꯜꯂꯦ ꯅꯨꯡ ꯉꯝꯕ ꯑꯃꯨ ꯉꯍꯥꯛꯇꯪ ꯀꯥꯔꯝꯃꯝꯅꯦ ꯇ ꯇꯠ
ꯎꯝ
ꯈ꯭ꯔꯦ ꯑꯗꯨ ꯉꯁꯤꯗꯤ ꯊꯕꯛ ꯆꯠꯊꯣꯛꯀꯗꯕ ꯂꯩꯇ꯭ꯔꯕ
ꯉꯁꯤꯁꯦ ꯉꯁꯤꯁꯦ ꯉꯁꯤꯁꯦ ꯑꯩꯈꯣꯏ ꯊꯣꯏꯅ ꯃꯣꯏꯒꯤ ꯒꯥꯔꯤ ꯁꯥꯔꯚꯤꯁꯁꯤꯡꯒꯤꯗꯤ ꯆꯠꯂꯨꯔꯦ ꯑꯗꯣ ꯑ ꯀꯀꯥꯏ ꯀꯥꯏꯗ ꯆꯠꯀꯗꯅꯣꯥꯎꯗꯤ ꯂꯩꯕꯗꯤ ꯍꯧꯖꯤꯛ ꯐꯥꯎꯒꯤꯗꯤ ꯑꯣꯏꯅꯗꯤ ꯂꯩꯇ꯭ꯔꯤ ꯍꯣꯔꯦꯟ ꯉꯥꯏꯍꯥꯛ ꯂꯩꯔ ꯂꯩꯔꯛꯀꯗ꯭ꯔꯗꯤ ꯈꯪꯗꯦ ꯊꯕꯛꯁꯦ ꯑꯩꯈꯣꯏꯗꯤ ꯆꯠꯄꯒꯤ ꯊꯕꯛ ꯆ ꯃꯥꯟꯦ ꯉꯥꯡꯕꯗ ꯂꯣꯏꯔꯝꯃꯦ ꯅꯣꯡꯉꯥꯡ ꯌꯨꯝꯗ ꯑꯝꯇ ꯂꯩꯇꯦꯅ ꯐꯔꯕꯗꯁꯄꯩ ꯊꯕꯛ ꯑꯃ ꯍꯦꯛꯇ ꯂꯥꯛꯁꯤꯜꯂꯛꯀꯅꯤ ꯑꯇꯩ ꯅꯠꯇꯦ ꯑꯗꯩ ꯀꯩꯅꯣꯝ ꯂꯩꯔꯨꯔꯣ ꯏꯟꯖꯥꯡ ꯅꯥ ꯄꯤꯖ ꯑꯝꯇ ꯂꯩꯇꯦ ꯑꯩꯁꯦ ꯕꯖꯥꯔꯗ ꯕꯖꯥꯔ ꯑꯃꯛꯤꯟꯖꯥꯡ ꯌꯥꯝ ꯆꯪꯉꯤ ꯃꯤ ꯑꯩꯈꯣꯏ ꯏꯃꯨꯡꯁꯦ
ꯑꯁ ꯏꯟꯁꯥꯡꯁꯦ ꯌꯥꯝ ꯆꯪꯕꯅꯦ ꯍꯥꯏꯕ ꯄꯩꯁꯥꯥꯁꯦ ꯏꯟꯁꯥꯡꯗ ꯆꯪꯕꯅꯦ ꯍꯥꯏꯕ
ꯌꯦꯅ ꯌꯨꯝꯗ ꯈꯔ ꯊꯥꯕ ꯈꯤꯇꯪ ꯊꯥꯔꯤꯁꯦ ꯑꯐꯕꯥꯅꯤ
ꯃꯥꯅꯦ ꯑꯗꯨ ꯁꯦꯞ ꯑꯣꯏꯒꯖꯥꯠꯅꯤ ꯑꯗꯨ ꯁꯦꯣꯏꯅꯦꯕꯗꯣ ꯑꯩꯈꯣꯏꯗꯤ ꯁꯨꯊꯥ ꯊꯥꯕ ꯅꯠꯇꯦ ꯌꯦꯣ ꯏꯟꯖꯥꯡꯗ ꯌꯥꯝ ꯆꯪꯕꯅꯦ
ꯃꯤ ꯀꯌꯥꯅꯣ ꯑꯩꯈꯣꯏ ꯃꯅꯨꯡꯗꯗ ꯆꯥꯔꯛꯏꯁꯦ ꯑꯉꯥꯡ ꯑꯅꯤ ꯑꯉꯥꯡ ꯑꯅꯤ ꯍꯥꯏꯕꯅꯤ ꯑꯩꯈꯣꯏꯁꯦ ꯃꯆꯥꯗꯣ ꯑꯩꯈꯣꯏꯗꯤ ꯍꯦꯟꯅ ꯆꯥꯔꯦ ꯕꯦꯃꯥ ꯁꯥꯩ ꯐꯥꯔꯛꯑꯕꯅꯤꯅ ꯆꯥꯎꯔꯛꯑꯕꯅꯤꯅ ꯑꯍꯥꯎꯕꯗ ꯑꯗꯨꯝ ꯆꯥꯏ ꯗꯒꯤꯗꯤ ꯀꯥꯥꯕꯥꯥꯅꯤ ꯑꯄꯤꯛꯄ ꯑꯉꯥꯡꯗꯨꯁꯨ ꯌꯨꯀꯤ ꯅꯨꯡꯗꯥꯡꯒꯤ ꯌꯦꯔꯨꯝ ꯁꯪꯒꯣꯝ ꯌꯦꯔꯨꯝ ꯑꯗꯒꯤꯗꯤ ꯇꯣꯉꯥꯟꯅ ꯑꯃꯨꯛ ꯊꯣꯡꯒꯠꯂꯤ ꯃꯤꯗꯣ ꯆꯥꯛ ꯃꯆꯥꯗꯦꯅ ꯄꯥꯝꯃꯒ ꯐꯨꯠꯄꯒ ꯅꯩꯕꯒ ꯑꯗꯩ ꯒ꯭ꯌꯥꯁ ꯒ꯭ꯌꯥꯁ ꯇꯤꯡꯉꯤꯕ ꯇꯧꯕꯕꯨꯗꯤ ꯑꯩꯈꯣꯏꯁꯨꯦ ꯐꯦꯃꯤꯂꯤꯁꯦ ꯑꯅꯤ ꯁꯨꯔꯛꯄꯒꯨꯝꯕꯅꯦꯕ ꯁꯦꯡꯅ ꯍꯥꯏꯔꯒ
ꯃꯥꯅꯦ ꯃꯥꯅꯤꯣꯏꯅ ꯐꯦꯃꯤꯂꯤꯅꯤ
ꯃ ꯃꯣꯏꯒꯗꯕ ꯑ ꯂꯩ ꯑꯣꯏꯕꯅꯤꯅ ꯃꯆꯥꯒꯤ ꯃꯁꯨꯒꯤ ꯂꯣꯏ ꯇꯧꯔꯛꯇꯣꯏꯅꯤꯗꯣ ꯐꯦꯃꯤꯂꯤ ꯃꯣꯏꯅꯤ ꯃꯔꯤ ꯑꯃ ꯑꯩꯈꯣꯏ ꯃꯔꯤ ꯑꯃ ꯄꯥꯔꯣ
ꯃꯥꯅꯦ
ꯑꯗꯨꯗꯨꯅꯗꯤ ꯅꯆꯟꯗꯤꯤ ꯍꯥꯏꯅꯤ ꯕꯣ ꯑꯁ ꯑꯩꯈꯣꯏ ꯃꯥ ꯍꯥꯏꯅꯤ ꯍꯟꯗꯛꯇꯤ ꯄꯩꯁꯥ ꯄꯥꯏꯗ꯭ꯔꯦꯍꯦ ꯏꯃ ꯑꯩꯈꯣꯏ ꯃꯥꯥ ꯄꯩꯁꯥ ꯄꯥꯏꯗ꯭ꯔꯦꯕꯀꯣ
ꯑꯗ ꯍꯟꯖꯥꯡ ꯅꯥꯄꯤꯁꯦ ꯑꯩꯈꯣꯏꯁꯨ ꯑꯩꯁꯨ ꯑꯗꯨꯝ ꯄꯥꯝꯕꯨꯗꯤ ꯄꯥꯡꯉꯤꯅꯦꯕꯀꯣ ꯌꯥꯝ ꯆꯪꯉꯦ ꯍꯥꯏꯕ ꯉꯥꯔꯤ ꯊꯨꯝꯍꯣꯔꯛꯁꯦ ꯏꯕ
ꯆꯪꯕꯅꯤ ꯆꯪꯕꯅꯤ ꯌꯥꯗꯕꯅꯤ
ꯅꯣꯡꯃꯒꯤ ꯃꯅꯨꯡꯗ
ꯆꯪꯉꯁꯤꯐꯧꯗ ꯑꯃꯁꯨ ꯍꯥꯎꯗ꯭ꯣꯏꯅꯤꯗꯣ
ꯍꯥꯎ ꯄꯕꯤꯁꯥꯅꯤ ꯄꯣꯠꯇ ꯇꯣ
ꯎꯝ ꯎꯝ
ꯆꯥꯛꯈꯨꯝ ꯆꯪꯕ ꯑꯩꯗꯤ ꯑꯌꯨꯛꯀꯤ ꯅꯨꯡꯗꯥꯡꯒꯤ ꯑ ꯃꯃꯥ ꯑꯃ ꯑꯣꯏꯔꯤꯁꯤꯡꯁꯦ ꯑꯩꯈꯣꯏ ꯃꯃꯣꯏꯅ ꯃꯊꯥ ꯁꯥꯔꯝꯗꯣꯏꯁꯦ ꯑꯌꯨꯛꯀꯤ ꯅꯨꯡꯗꯥꯡꯒꯤ ꯁꯨꯗꯕꯗꯤ ꯌꯥꯔꯣꯏ ꯁꯨꯗꯕꯗꯤ ꯌꯥꯏꯗꯣ ꯄ꯭ꯔꯖꯥ
ꯁꯨꯗꯕꯗꯤ ꯌꯥꯏ ꯆꯥꯗꯕꯗꯤ ꯌꯥꯗꯦ
ꯑꯩꯒꯤ ꯅꯪ ꯑꯌꯨꯛꯀꯤꯤꯟ ꯅꯨꯡꯗꯥꯡꯒꯤ ꯆꯥꯛꯁꯦ ꯆꯥꯗꯅ ꯂꯩꯕ ꯌꯥꯒꯗ꯭ꯔꯣ
ꯌꯥꯗꯦ ꯊꯕꯛꯇꯤ ꯁꯨꯗꯕꯤꯁꯦ ꯃꯇꯝ ꯂꯦꯜꯂꯗꯤ
ꯂꯩꯌꯦꯩꯕ ꯍꯥꯏꯗꯤ ꯁꯨꯗꯕ ꯑꯔꯥꯏ ꯑꯉꯥꯡ ꯆꯥꯕꯅ ꯑꯔꯨꯕꯅꯦꯅ ꯑꯩꯈꯣꯏ ꯃꯥꯒꯤ ꯄꯥꯎꯈꯣꯏ ꯊꯕꯣꯛꯅ ꯍꯥꯏꯔꯝꯃꯤꯍꯦ ꯊꯣꯏꯕꯥꯥꯛꯄꯣꯛꯀ ꯃꯄꯥꯗꯣ ꯃꯃꯥꯗꯣ
ꯑꯥ
ꯣꯏꯅ ꯆꯥꯛ ꯀꯥꯇꯣꯛ ꯄꯣꯊꯥꯔꯒ ꯈꯣꯠꯂꯒ ꯂꯩꯕꯗꯣ ꯑꯗꯨꯗꯨꯅ ꯁꯨꯗꯕꯗꯤ ꯑꯔꯥꯏꯕꯅꯤ ꯆꯪꯒꯟ ꯆꯥꯕꯅ ꯑꯔꯨꯕꯅꯤꯅ ꯍꯥꯏꯌꯦ ꯅꯨꯄꯤ ꯁꯨꯝꯅ ꯂꯛꯅꯔꯤꯌꯦꯌꯦ ꯊꯥꯏꯅ ꯅꯋꯥꯏ
ꯊꯍꯨꯝꯟꯗ꯭ꯔꯗ
ꯍꯣꯏ ꯑꯗꯣ ꯑꯩꯈꯣꯏ ꯃꯣꯣꯏꯗꯤ ꯍꯥꯏ ꯍꯥꯏꯅ ꯄꯖ ꯁꯦꯟ ꯌꯥꯝ ꯇꯥꯜꯂꯤꯛꯑꯍꯦ ꯁꯨꯝꯗꯤ ꯍꯥꯏꯅꯤ ꯏꯁꯩ ꯁꯛꯄꯁꯦ ꯃꯣꯏꯗꯤ ꯏꯁꯩ ꯁꯛꯦ
ꯎꯝ ꯌꯨꯝ ꯄꯥꯟꯗꯩ ꯂꯦꯞꯈ꯭ꯔꯤꯗꯕ ꯃꯥꯁꯦ
ꯌꯨꯝ ꯄꯥꯝꯕꯗꯒꯤ ꯂꯦꯞꯄ ꯅꯠꯇꯦ ꯑꯩꯈꯣꯏꯅ ꯍꯦꯛ ꯈꯉꯛꯐꯥꯎꯛꯇꯅꯦ ꯃꯥ ꯐꯅ ꯀꯨꯏꯅ ꯏꯁꯩ ꯁꯛꯑꯝꯃꯤ ꯃꯥꯅ ꯂꯦꯞꯈꯤꯕꯁꯦ ꯑꯩꯅ ꯀ꯭ꯂꯥꯁ ꯇꯨꯌꯦꯜꯐ ꯀꯥ ꯗꯤ ꯑꯦꯝ ꯀꯣꯂꯦꯖ ꯇꯝꯃ ꯐꯥꯎꯕꯗ ꯈꯔ ꯈꯔ ꯆꯠꯂꯝꯃꯦꯕ ꯑꯗ ꯑꯩꯈꯣꯏꯒꯤ ꯃꯥꯥꯏꯗꯥꯏꯕꯦꯇꯤꯁꯁꯦ ꯑꯥ ꯑꯥ ꯑꯥ ꯑꯥ ꯑꯥ ꯃꯩꯇꯩꯒꯤꯗꯣ ꯃꯩꯇꯩ ꯃꯩꯇꯩꯒꯤ ꯏꯁꯩ ꯍꯥꯏꯒꯗ꯭ꯔꯥ ꯂꯨꯍꯣꯡꯕꯒꯤꯁꯨ ꯁꯛꯏ ꯐꯤꯔꯣꯏ ꯁꯣꯔꯥꯠ ꯀꯩꯀꯥ ꯂꯣꯏ ꯁꯥꯛꯑꯝꯃꯦ ꯑꯗꯨ ꯑꯗꯨ ꯁꯥ ꯏꯁ ꯀꯩꯅꯣ ꯇꯧꯕ ꯍꯥꯏ ꯇꯥꯔꯦ ꯅꯥꯔꯛꯄ ꯇꯨ ꯊꯥꯎꯖꯟ ꯇꯦꯟ ꯑꯗꯨꯋꯥꯏꯗꯣ ꯑꯗꯨꯅ ꯇꯦꯟ ꯑꯗꯨꯗꯥꯋꯥꯏꯗ ꯌꯥꯝ ꯁꯥꯊꯤꯅ ꯅꯥꯏꯌꯦꯕ ꯑꯩꯈꯣꯏ ꯃꯥꯁꯦ ꯃꯇꯝꯗꯨ ꯑꯗꯨꯗ ꯅꯥꯕꯗ ꯉꯁꯥꯏꯒꯤ ꯈꯪꯗꯕ ꯀꯣꯟꯅ ꯈꯪꯉꯛꯄ ꯇꯤꯚꯤꯅꯦꯅ ꯇꯤꯚꯤ ꯂꯩꯔꯦꯅ
ꯗꯥꯏꯕꯤꯇꯤꯁꯕ ꯗꯥꯏꯕꯤꯇꯤꯁꯅ ꯍꯥꯏꯔꯕ ꯅꯣꯏ ꯃꯥꯁꯦ ꯇꯕꯗꯤꯕꯤꯔꯥꯅꯦꯕ
ꯎꯝ ꯗꯥꯏꯕꯦꯇꯤꯁ ꯅꯥꯔꯛꯄꯗꯣ ꯆꯍꯤ ꯇꯔꯥꯃꯉꯥꯃꯨꯛ ꯍꯥꯏꯖꯤꯜꯂꯛꯑꯦꯕ ꯇꯅꯅꯦ ꯏꯁꯩ ꯁꯛꯄꯗꯣ ꯂꯦꯞꯄꯣ ꯈꯅꯥꯎ ꯀꯟꯅ ꯉꯪ ꯂꯥꯎꯕ ꯊꯣꯡꯕ ꯌꯥꯔꯔꯣꯏ ꯍꯥꯏꯗꯅ ꯇꯧꯕꯗꯒꯤ ꯂꯦꯞ ꯁꯀ꯭ꯔꯤꯅꯤꯡ ꯍꯥꯏ ꯄꯩꯁꯥ ꯌꯥꯝ ꯊꯣꯛꯣꯡꯝꯃꯦ ꯑꯩꯈꯣꯏ ꯃꯥ ꯑꯩꯈꯣꯏ ꯃꯥꯕꯥꯗꯒꯤ ꯑꯩꯈꯣꯏ ꯃꯥꯅ ꯌꯥꯝ ꯊꯤ ꯍꯦꯜꯂꯅꯤ ꯃꯤꯅꯤ ꯊꯣꯒꯖꯦ
ꯎꯝ ꯑꯗꯣ ꯍꯧꯖꯤꯛꯇꯤ ꯑꯃꯨꯛ ꯅꯣꯏ ꯕꯥꯁꯤ ꯈꯛꯇꯪꯅꯅꯦꯕ ꯇꯧꯔꯤ ꯃꯌꯥꯝꯁꯦ ꯅꯣꯏ ꯕꯥꯁ ꯐꯖꯅ ꯊꯣꯛꯆ ꯁꯔꯤꯕꯅꯤ ꯊꯣꯛꯄꯗꯤ ꯅꯠꯇ꯭ꯔꯥ ꯑꯗꯨ ꯃꯌꯥꯝꯁꯦ ꯅꯣꯏ ꯃꯌꯥꯝꯖꯦ ꯂꯣꯏ ꯄꯨꯔꯦ ꯄꯨꯔꯛꯏꯅꯤ ꯌꯦꯡꯉꯨ
ꯅꯪꯒꯣ ꯑꯗ ꯑꯩꯈꯣꯏꯅ ꯈꯤꯇꯪ ꯈꯤꯇꯪꯀꯣ ꯈꯔ ꯈꯔꯒ ꯊꯥꯒꯤ ꯈꯔ ꯈꯔ ꯂꯤꯁꯤꯡ ꯇꯔꯥ ꯃꯔꯤ ꯇꯔꯥ ꯇꯔꯥꯗ ꯊꯣꯛꯅꯔꯁꯨ
ꯁꯣꯡꯅꯔꯁꯨ ꯀꯥꯟꯅꯗꯧꯅꯦꯕ
ꯍꯥꯏꯈꯤꯕ ꯅꯣꯏꯅꯅꯦ ꯏꯁꯤꯡ ꯃꯉꯥ ꯃꯉꯁꯨ ꯊꯣꯛꯎ ꯃꯥꯅꯥꯖꯤ ꯃꯊꯥ ꯆꯥꯕ ꯈꯔꯝꯕ ꯅꯣꯏ
ꯑꯗꯣ ꯅꯣꯏꯇꯩꯁꯤꯃ ꯑꯃꯨ ꯇꯦꯛ ꯇꯦꯛ ꯈꯔ ꯈꯔ ꯊꯣꯛꯏꯁꯦ ꯑꯃꯨꯛ ꯐꯔꯦ
ꯃꯣꯏꯒꯤꯗꯤ ꯑꯃꯨꯛ ꯀꯣꯟꯅ ꯆꯌꯦ
ꯍꯣꯏ ꯃꯥꯒꯤꯦ ꯑꯃꯨꯛ ꯈꯔꯒ ꯇꯦꯛ ꯇꯦꯛ ꯊꯣꯛꯆꯔꯤꯁꯦ ꯐ
ꯏꯁ ꯃꯥꯗꯤ ꯁꯨꯒꯦ ꯁꯤꯗꯅꯤꯁꯦ ꯃꯅꯔꯦꯅꯤꯁꯦ ꯁ ꯀꯩꯅ ꯁꯨꯕ ꯌꯥꯝ ꯀꯜꯂꯦꯕ ꯁꯨꯕꯗꯤꯅꯦ ꯏ ꯅꯣꯏ ꯉꯥꯏ ꯊꯕꯛ ꯁꯣꯔꯔꯣꯏꯁꯤ ꯒꯤꯗꯤꯅꯦ ꯏꯃꯨꯡꯒꯤ ꯊꯕꯛ ꯎꯗ꯭ꯔꯦ ꯊꯕꯛꯁꯨ ꯍꯧꯔꯣꯏꯁꯤꯒꯦ ꯈꯟꯕꯗ ꯑꯃ
ꯊꯕꯛꯁꯦ ꯃꯥꯏ ꯊꯕꯛꯁꯤꯗ
ꯌꯥꯝ ꯃꯥꯏ ꯊꯕꯛꯁꯦ ꯁꯧꯔꯔꯣꯏ ꯑꯩꯈꯣꯏ ꯏꯃꯨꯡꯒꯤ ꯎꯍꯧꯅꯦ ꯃꯥ ꯁꯧꯔꯔꯣꯏꯁꯤꯒꯤ ꯄꯩꯁꯥ ꯇꯥꯜꯍꯔꯔꯣꯏꯁꯤꯒꯤ ꯏ ꯅꯨꯄꯥꯈꯛꯇꯅ ꯈꯪꯉꯕ ꯑꯗꯨꯒꯤꯗꯤ ꯐꯩꯌꯦꯕ ꯑꯣ ꯑꯗꯨꯅꯦ ꯑꯩꯈꯣꯏ ꯏ ꯃꯥꯅꯅꯦ ꯍꯥꯏꯔꯤꯕ ꯑꯣ ꯃꯇꯨꯁꯦ ꯃꯨꯗ ꯏꯁꯀꯤꯦꯝ ꯊꯣꯛꯄ ꯅꯠꯇꯦ ꯑꯗꯨꯗꯨꯅꯅꯦ ꯁꯨꯖ ꯁꯨꯅꯨ ꯃꯥꯅꯤ ꯏꯃꯨꯡꯒꯤ ꯁꯨꯕ ꯁꯨꯗꯕꯗ ꯎꯁꯟꯕꯤꯔꯨꯔꯅꯨꯅ ꯍꯥꯏꯔꯤꯕ ꯃꯗꯨ ꯑꯩꯈꯣꯏꯅ ꯉꯝꯃꯤꯉꯩꯗꯤ ꯈꯔ ꯈꯔ ꯃꯇꯦꯡ ꯄꯥꯡꯇꯥꯔꯦ ꯏꯆꯥꯅꯤꯆꯥ ꯅꯠꯇꯦꯗꯅꯅ ꯍꯥꯏꯔꯤꯌꯦꯦ ꯃꯣꯝꯗꯕꯨꯗꯤ ꯆꯨꯝꯃꯤꯅꯤꯀꯣ
ꯃꯥꯅꯦ
ꯑꯗꯨꯃꯥꯏꯅ ꯈꯠꯇꯣꯛꯑꯣꯅ ꯑꯩꯈꯣꯏ ꯃꯉꯥꯏꯗ ꯈꯠꯇꯣꯛꯄ ꯌꯥꯝ ꯍꯩꯌꯦꯕ ꯃꯟꯖ ꯈꯪꯕ꯭ꯔꯥ ꯇꯦꯟꯊꯣꯛꯄꯁꯤ ꯌꯥꯝ ꯍꯩꯃꯟꯗꯅ ꯏꯁꯣꯔꯁꯤꯅ ꯀꯩ ꯍꯥꯏꯅꯤ ꯑꯗꯨꯝ ꯄꯦꯟꯊꯣꯛꯄ ꯍꯩꯕ ꯃꯤꯗꯨꯗ ꯑꯋꯥꯠꯄ ꯄꯤꯗꯅ ꯄꯤꯅꯩ
ꯍ ꯍꯣ ꯍꯣꯏ ꯋꯥꯅꯦ
ꯇꯧꯋꯦ ꯑꯁ ꯈꯣꯏ ꯃꯥꯅ ꯅꯍꯥꯟꯋꯥ ꯏꯁꯩ ꯁꯛꯂꯤꯉꯩꯗ ꯄꯟꯆ ꯏꯕꯦꯃ ꯁꯦꯡꯐꯨꯁꯤꯗꯅꯦ ꯄꯩꯁꯥꯁꯤꯅꯅꯦ ꯑꯩꯁꯦ ꯑꯩꯁꯦ ꯈꯔ ꯑꯉꯥꯡ ꯑꯣꯏꯉꯩ ꯁꯦꯟꯁꯦ ꯌꯥꯝ ꯑꯁ ꯊꯑꯣꯏꯀꯤ ꯁꯦꯟ ꯄꯩꯁꯥꯥꯁꯦ ꯂꯥꯏ ꯂꯥꯠꯂꯤꯅꯤ ꯂꯣꯏꯔꯦ
ꯕꯨꯨ ꯊꯥꯗꯕ ꯀꯜꯂꯦꯕ
ꯁꯦꯕꯨꯨ ꯊꯥꯗꯕꯁꯦ ꯀꯟ ꯒ꯭ꯔꯖꯥꯠꯅꯤ ꯑꯩꯁꯦ ꯑꯩꯈꯣꯏꯃꯥ ꯑꯩꯈꯣꯏꯕ ꯄꯩꯁꯥꯁꯦ ꯆꯞ ꯆꯞ ꯃꯥꯟꯅ ꯄꯤꯗꯣꯏꯅꯦꯕ ꯏꯁꯩ ꯁꯛ ꯍꯜꯂꯛꯑꯅꯤꯗꯅ ꯂꯨꯄꯥ ꯇꯔꯥ ꯇꯔꯥ ꯌꯦꯟꯗꯣꯏꯅꯦ ꯑꯗꯩꯗꯤ ꯑꯩꯈꯣꯏꯒꯤ ꯏꯁꯩꯕꯨ ꯑꯗꯩꯗꯤ ꯈꯣꯏ ꯃꯃꯥꯏꯅꯒ ꯇꯣꯉꯥꯟꯅ ꯃꯣꯏꯒꯤ ꯐꯤꯗꯒ ꯇꯥꯡꯒ ꯌꯣꯃꯛꯄꯒꯤ ꯌꯥꯎꯋꯦ ꯍꯣꯏ ꯍꯣ ꯍꯣ ꯑꯗꯨꯗꯃ ꯂꯨꯕ ꯇꯔꯥꯒ ꯗꯀꯤꯅ ꯅꯪꯉ ꯂꯥꯗꯒꯩ ꯑꯩ ꯄꯛꯄꯁꯦ ꯃꯗꯨ ꯄꯔꯛꯄꯅꯤꯁꯦ ꯑꯩꯅ ꯍꯥꯟꯅ ꯉꯥꯏꯗꯣꯏꯁꯦ ꯇꯔꯥ ꯇꯔꯥ ꯄꯤꯔ ꯃꯇꯨꯡꯗ ꯃꯗꯨꯅ ꯑꯩ ꯂꯧꯗꯣꯏꯕ ꯑꯉꯥꯡ ꯑꯣꯏꯔꯤꯉꯩꯗ ꯑꯩꯈꯣꯏ ꯃꯥꯅ ꯍꯥꯏꯗꯤ ꯄꯤꯛꯇ꯭ꯔꯨꯛ ꯄꯤꯛꯄꯗꯒꯤ ꯑꯅꯤ ꯌꯥꯝꯗ ꯑꯍꯨꯝ ꯑꯩꯅ ꯍꯦꯜꯂꯤꯉꯩ ꯍꯔꯥꯎꯕꯤ
ꯋꯥ ꯆꯉ ꯀꯥꯟꯗꯔꯦ ꯁꯦꯕꯤ
ꯑ ꯁꯤꯚꯤꯡꯁꯦ ꯀꯜꯂꯛꯄ ꯍꯥꯏꯇꯥꯔꯦꯅꯦ ꯑꯦ ꯈꯪꯉꯤ ꯀꯩ ꯑꯩ ꯍꯧꯖꯤꯛ ꯑꯩ ꯂꯥꯠꯄꯒꯤ ꯂ ꯂꯩꯌꯦꯕ ꯃꯌꯥꯡꯒꯤ ꯂꯥꯏ ꯍꯥꯏꯇꯥꯔꯦꯀꯣ ꯇ ꯑꯗꯨꯗ ꯈꯪꯖꯄꯣꯠꯇꯩꯗ ꯂꯥꯛꯑꯦꯁꯦ ꯁꯤ ꯄꯤꯛꯆꯔꯁꯦ ꯁꯨꯃꯥꯏꯅ ꯂꯥꯜꯂꯤꯅꯦ ꯑꯩꯈꯣꯏ ꯃꯅꯤꯄꯨꯔꯒꯤ ꯑꯗꯨ ꯑꯗꯥꯒ ꯏꯀꯪ ꯈꯪꯄꯗꯁꯤꯇꯕꯨ ꯒ꯭ꯌꯥꯟ ꯂꯥꯛꯄꯒꯤ ꯄ ꯁꯤꯅꯤ ꯁꯤ ꯑꯣꯏꯔ ꯑꯣꯏꯔꯦ ꯈꯪꯉꯛꯄꯩ ꯋꯥꯅꯦꯕ ꯏꯁꯍꯣꯔꯁꯤ ꯌꯥꯝꯅ ꯅꯤꯡꯖꯕ ꯍꯥꯏ ꯍꯥꯏꯇꯥꯔꯦꯅꯦ ꯑꯩꯁꯦ ꯑꯗ ꯊꯥꯏꯅꯒꯤꯅꯦ ꯄꯖꯥ ꯈꯣꯏꯒꯤ ꯂꯨꯄꯥ ꯆꯠ ꯆꯠꯄꯤ ꯅꯪ ꯑꯅꯤ ꯆꯠꯄꯤ ꯃꯥ ꯆꯠꯄꯤ ꯊꯥꯏꯅꯒꯤ ꯂꯨꯄ ꯆꯠꯄꯤꯒ ꯂꯩꯔꯤꯕꯣ ꯅꯪꯕꯣ ꯇꯦꯗꯒ
ꯑꯁ ꯂꯩꯇ꯭ꯔꯦꯗ
ꯏꯁ ꯎꯅꯤꯡꯉꯗꯤꯕꯦꯝꯃ ꯑꯩꯉꯣꯟꯗꯅꯦ ꯄꯦꯗꯦꯛ ꯄꯦꯗꯦꯛ ꯂꯥꯎꯕ ꯍꯟꯇ꯭ꯔꯦ ꯃ ꯁꯦꯒꯥꯏꯕꯒ ꯆ ꯂꯥꯎꯒꯖꯥꯅꯤ ꯂꯩꯔꯤꯁꯤ ꯊꯝꯃꯤꯌꯦ ꯑꯩꯅ ꯅꯨꯡꯁꯤꯗꯅ ꯆꯠ ꯀꯨꯗꯤ ꯆꯠꯅꯔꯤꯔꯥ ꯆꯠꯅꯗ꯭ꯔꯤꯔꯗꯤ ꯈꯪꯗꯦꯀꯣ
ꯎꯝ ꯆꯠꯅꯗ꯭ꯔꯦꯗ ꯑꯗꯣ ꯑꯃꯨꯛ ꯁ ꯀꯩꯅꯣꯁꯦ ꯄꯩꯁꯥ ꯑꯔꯤꯕꯁꯦ ꯑꯃꯨꯛꯃꯨꯛ ꯊꯤꯔꯛꯏꯅꯦꯍ ꯄꯩꯁꯥ ꯑꯔꯤꯕꯁꯦ ꯄꯩꯁꯥ ꯑꯔꯤꯕꯁꯦ ꯑꯃꯃꯨꯛ ꯊꯤꯔꯛꯑꯦꯕ
ꯑꯣ ꯊꯤꯔꯛꯄ ꯅꯠꯇꯦ ꯅꯣꯡꯃꯅꯦ ꯐꯦꯁꯕꯨꯛꯇꯅꯦ ꯄꯩꯁꯥ ꯑꯔꯤꯕ ꯒ ꯂꯨꯄꯥ ꯂꯤꯁꯤꯡ ꯑꯁꯨꯛꯀ ꯑꯣꯟꯊꯣꯛꯅꯕ ꯌꯥꯌꯦ ꯒꯥꯏꯅ ꯊꯥꯒꯠꯂꯛꯄ ꯀꯔꯤ ꯐꯣꯟ ꯅꯝꯕ꯭ꯔꯒ ꯄꯤꯔꯛꯄꯗꯨꯗ ꯑꯩꯈꯣꯏ ꯆꯦ ꯏꯕꯥꯟꯅꯤꯁꯤꯅ ꯍꯥꯏꯅꯔꯦ ꯏꯆꯦ ꯅꯪ ꯂꯩꯗꯥꯏꯅ‌ꯦ ꯂꯩꯌꯦ ꯂꯨꯄꯥ ꯃꯉꯥꯁꯨ ꯇꯧꯔꯒ ꯑꯣꯟꯊꯣꯛꯁꯤ ꯂꯧꯁꯤꯔꯥꯌ‌ꯦ ꯐꯥꯒꯤ ꯑꯣꯏꯔꯝꯃꯗꯤ ꯁꯤꯅꯦꯕ ꯑꯩꯈꯣꯏꯅ ꯑꯗꯨꯕꯨ ꯑꯩꯈꯣꯏ
ꯐꯒꯤ ꯅꯠꯇꯦꯕ ꯑꯗꯣ ꯑꯣꯏ ꯍꯥꯏꯗꯤ ꯊꯥꯏꯅꯒꯤ ꯄꯩꯁꯥꯁꯤꯗ ꯆꯥꯟꯗꯤꯗ ꯑꯣꯏꯔꯁꯨ ꯑꯗꯒꯤ ꯆꯦ ꯇ ꯑꯣꯏꯔꯁꯨ ꯃꯣꯏꯒꯤ ꯀꯩꯅꯣ ꯑꯃ ꯌꯥꯎꯔꯤꯕ ꯎꯝ ꯍꯥꯏꯗꯤ ꯌꯥꯝꯅ ꯃꯃꯜ ꯌꯥꯝꯕ ꯄꯣꯠ ꯍꯥꯏꯒꯗ꯭ꯔꯥ ꯅꯝꯕꯔ ꯃꯛꯇ ꯑꯣꯏꯔꯁꯨ ꯑꯃ ꯌꯥꯎꯔꯤꯕ
ꯍꯥꯏꯕꯗꯤ ꯄꯣꯠꯇꯣ ꯃꯥꯡꯈꯤꯗꯣꯏꯕ ꯄꯣꯠꯅꯦꯕ ꯃꯥꯡꯈꯤꯕ ꯁꯨꯃꯥꯏꯅ ꯆꯠꯅꯔꯝꯃꯤ ꯍꯥꯏꯕꯁꯤꯃ ꯈꯪꯉꯨꯗꯣꯔꯤꯅꯤꯗꯣ
ꯈꯪꯉ‌ꯣꯏꯗꯦꯏ ꯑꯗꯣ ꯃꯣꯏꯒꯤꯗ ꯃꯣꯏ ꯈꯪꯖꯕꯤ ꯀꯣꯗ ꯑꯃꯗꯤ ꯂꯩꯔꯝ ꯅꯦꯕ ꯑꯗꯨꯅꯅꯦꯕ ꯃꯣꯏꯁꯨ ꯄꯩꯁꯥꯗꯣ ꯑꯗꯨ ꯐꯥꯒꯤꯗꯤ ꯅꯠꯇꯦꯕ ꯑꯗꯨ ꯑꯁꯦꯡꯕꯅꯦꯕ
ꯑꯩꯅꯅꯦ ꯃꯣꯏ ꯃꯌꯥꯡꯅ ꯊꯥꯒꯠꯂꯛꯑꯦꯕꯀꯣ ꯑꯗꯨꯒꯤꯗꯣ ꯑꯗ ꯑꯩꯅ ꯃꯉꯥ ꯆꯠꯄꯤꯁꯦ ꯂꯩ ꯑꯅꯤ ꯆꯠꯄꯤ ꯂꯩ ꯆꯦ ꯆꯠꯄꯤꯗꯅꯤꯀꯣ ꯑꯩꯅꯅꯦ ꯂꯥꯏ ꯂꯥꯛ ꯇꯧ ꯂꯥꯠꯂꯤꯅꯤ ꯑꯗ ꯑꯩꯅꯥ ꯏꯁ ꯏꯆꯦ ꯂꯨꯄꯥ ꯂꯥꯛ ꯃꯉꯥꯒꯅꯤ ꯁꯤꯕꯨ ꯆꯨꯝꯗꯣꯔꯤꯕ꯭ꯔꯥ ꯁꯤꯅꯦꯕ ꯑꯩꯅ ꯑꯗꯨꯕꯨ ꯐꯣꯟ ꯇꯧꯁꯜꯂꯖꯤꯔꯥ ꯑꯩꯈꯣꯏ ꯏꯇꯩꯗ ꯍꯥꯏ ꯐꯣꯟ ꯇꯧꯁꯜꯂꯔꯒ ꯑꯩꯈꯣꯏ ꯏꯇꯩꯗ ꯍꯪꯉꯦ ꯐꯣꯟ ꯇꯧꯔ ꯍꯪꯁꯤꯔꯥ ꯍꯥꯏꯅ ꯑꯗ ꯈꯔ ꯑꯃꯅ ꯊꯣꯛ ꯃꯛꯅꯤ ꯍꯥꯏ ꯑꯗꯨ ꯇꯧꯏ ꯍꯥꯏ ꯑꯗꯥ ꯇꯧꯏ ꯍꯥꯏ
ꯑꯗꯨ ꯍꯪꯕꯗꯤ ꯌꯥꯏꯗꯅꯗꯣ ꯂꯩꯔꯗꯤ ꯍꯪꯕ ꯌꯥꯏꯑꯕ ꯄꯩꯁꯥꯗꯣ ꯂꯩꯔꯗꯤ
ꯄꯩꯁꯥ ꯂꯩꯌꯦ ꯄꯩꯁꯥ
ꯑꯗꯨ ꯂꯩꯔꯗꯤ ꯑꯗꯨꯝ ꯍꯪꯕ ꯌꯥꯏ ꯍꯥꯏꯕ ꯍꯥꯏꯗꯤ ꯑꯃꯥꯡꯕ ꯄꯣꯠ ꯅꯠꯇꯦꯅ ꯃꯣꯏꯅ ꯑꯗꯨ ꯍꯥꯏꯕꯤꯔꯒ ꯀꯣꯛ ꯑ‌ꯣꯟꯅ ꯊꯣꯛꯄꯤꯅꯤ ꯊꯣꯛꯃ‌ꯣꯛ ꯑ‌ꯣꯏꯔꯝꯃꯥ ꯀꯣꯛ ꯇ‌ꯣꯛꯄꯤꯅꯤ
ꯑꯥ ꯍꯣ ꯍꯣ ꯍꯣꯏ ꯍꯣꯏ ꯑꯩꯅ ꯈꯜꯂꯦ ꯑꯩ ꯊꯝꯗꯤ ꯊꯝꯖꯟꯒꯅꯤ ꯑꯩꯅ ꯊꯝꯖꯕꯒꯤ ꯃꯍꯩꯗꯣ ꯂꯥꯠꯆꯔꯨꯕꯒꯤ ꯀꯩꯅꯣꯝ ꯂꯩꯔꯝꯃꯅꯤ ꯐꯪꯉꯨꯔꯨꯔꯗꯤꯅ ꯑꯩꯁꯦ ꯈꯜꯂꯤ ꯂꯦꯕ
ꯑꯗꯨꯃꯥꯏ ꯈꯜꯂꯒ ꯌꯦꯡꯒꯦ ꯂꯩꯌꯦ ꯐꯖꯅ ꯂꯩꯌꯦ ꯑꯁ ꯑꯩ ꯅꯛ ꯅꯠꯇꯩ ꯌꯥꯝ ꯆꯥꯗꯝꯅꯤ ꯑꯩꯁꯦ ꯄꯩꯁꯥꯁꯦ ꯊꯥꯏꯅꯒꯤꯅꯦ ꯅꯪꯅꯦ ꯑꯁ ꯒꯥꯟꯗꯤꯗꯒꯁꯦ ꯃꯥꯏꯃꯨꯛ ꯄꯥꯛꯄ ꯂꯩꯌ‌ꯦ ꯑꯄꯥꯛ ꯑꯄꯥꯛꯄ ꯑꯣ ꯄꯟꯆꯥ ꯇꯥꯕ꯭ꯔꯥ ꯑꯩꯗꯣ ꯂꯥꯏ ꯆꯥꯛ ꯑꯝꯇ ꯀꯠꯂꯨꯒꯦꯕꯀꯣ ꯀꯣ
ꯍꯣꯏ ꯍꯣꯏ ꯑꯩ ꯅꯪ ꯆꯥꯛ ꯊꯣꯡꯉ‌ꯣ ꯑꯩꯁꯨ ꯖꯣꯕ ꯀꯥ꯭ꯔꯗꯀꯤ ꯐꯣꯇꯣ ꯀꯥꯞꯄꯒꯤ
ꯊ‌ꯣꯛꯎꯔ‌ꯣ ꯊꯣꯛꯎꯔꯣ ꯍꯣ ꯍꯣ ꯍꯣꯏ ꯊꯝꯃ‌ꯦ ꯊꯝꯃ‌ꯦ ꯐꯔꯦ ꯐꯔꯦ ꯊꯝꯃ‌ꯦ ꯊꯝꯃ‌ꯦ
ꯊꯝꯃꯦ ꯊꯝꯃꯦ